ꯑꯣ ꯀꯩꯗꯧꯔꯒꯦ
ꯑꯣ ꯑꯁ ꯈꯝꯔꯒ ꯂꯩꯗ ꯅꯪꯗꯦ
ꯎ ꯑꯩꯗꯤ ꯆꯥꯛ ꯊꯣꯡꯅꯦ ꯑꯗꯨꯒ ꯆꯥꯛ ꯊꯣꯡꯅꯕ ꯊꯣꯡꯅꯥꯗꯝ ꯐꯜ ꯆꯦꯡꯒꯨꯝ ꯊꯉꯦ
ꯑ ꯀ ꯀꯕ ꯆꯤꯡꯒꯨꯝ ꯆꯈ꯭ꯔꯤꯔꯥ ꯑꯣ ꯑꯁ ꯑꯗꯨꯗꯤ ꯍꯥꯎꯅꯤꯅꯦ
ꯎꯝ
ꯀꯗꯧꯔꯥꯃꯤꯅꯣ
ꯑ ꯃꯄꯥꯟ ꯊꯣꯛꯂꯒ ꯍꯜꯂꯛꯔꯒ ꯁꯏꯅ ꯅꯪꯃ ꯊꯣꯡꯕ꯭ꯔꯣ ꯁꯣꯁꯦ
ꯑꯩꯅ ꯊꯣꯡꯕꯅꯦ ꯇꯥꯕ ꯂꯥꯛꯀꯤꯦ ꯇꯣ
ꯂꯥꯛꯀꯦꯅꯦ ꯍꯥꯎꯕ ꯑꯦꯟꯁꯥꯡ ꯑꯣꯏꯕꯅꯤꯅ ꯂꯥꯛꯀꯦꯅꯦ
ꯅ ꯑꯣ
ꯆꯦꯡꯒꯨꯝꯁꯦ ꯃꯈꯟꯖꯥꯠ ꯖꯥꯠ ꯂꯩꯌꯦ ꯂꯣꯏ ꯄꯤꯖꯒꯦ
ꯑꯗꯨꯗꯤ ꯂꯣꯀꯦꯁꯟ ꯍꯥꯏꯔꯍꯦ ꯂꯥꯛꯀꯦꯍꯦ
ꯑꯣꯣꯔꯦꯟ ꯑꯩ ꯃꯦꯁꯦꯖ ꯊꯔꯒꯦꯀꯣ
ꯊꯥꯎ ꯊꯥꯎ ꯆꯥꯕ ꯂꯒꯦ ꯂ ꯐꯁ ꯆꯥ
ꯅꯥꯎ ꯑꯥꯎꯒꯤ ꯅꯪꯗꯤ ꯇꯝꯄꯥꯛ ꯂꯩꯕ꯭ꯔꯥ ꯆꯤꯡꯗ ꯂꯩꯕ꯭ꯔꯥ
ꯁꯤ ꯀꯝ ꯐꯥꯎꯗꯂ ꯀꯂꯤꯁ ꯀ
ꯑꯦ ꯑꯩꯁꯨ ꯇꯝꯄꯥꯛꯇ ꯂꯩꯌꯦ
ꯆꯞꯆꯥꯔꯅꯦ
ꯎꯝ ꯅꯛꯅꯔꯦ ꯑꯗꯨꯗꯤ ꯎꯝ ꯆꯥꯕ ꯐꯪꯒꯅꯤ
ꯍꯁꯦꯜ ꯂꯩꯀꯣ ꯔꯦꯟꯗ ꯂꯩꯌꯦꯀꯣ
ꯑꯩ ꯔꯦꯟꯗ ꯂꯩꯒꯦ ꯑꯩ ꯌꯨꯝꯗ
ꯑꯣ ꯑꯆꯥ
ꯀꯅ ꯎꯝ ꯅꯪꯒꯤꯁꯦ ꯁꯦꯀꯦꯟꯗꯔꯤ ꯀꯥꯏꯔ ꯀꯣꯂꯦꯖ ꯀꯥꯏꯔ
ꯄꯨꯂꯤꯁ ꯀꯑ
ꯑ ꯑꯗꯨꯗꯤ ꯑꯗꯨꯗꯤ ꯑꯩꯗꯤ ꯂꯣꯏꯋꯦꯗ
ꯀꯣꯂꯦꯖꯀ ꯑꯃꯨꯛ ꯀꯨꯏꯔꯕꯣ ꯂꯣꯏꯔꯕ
ꯂꯣꯏꯈ꯭ꯔꯦ ꯎ ꯀꯔꯦ
ꯀ ꯀ꯭ꯂꯥꯁ ꯇ꯭ꯋꯦꯜꯁ ꯏꯇꯅꯥ ꯆꯍꯤ ꯆꯍꯤ ꯀꯌꯥꯒꯤ ꯦꯆ
ꯑꯩꯗꯤ ꯀ꯭ꯂꯥꯁ ꯇꯨꯋꯜꯐꯁꯦ ꯇꯨ ꯊꯥꯎꯖꯟ ꯇꯨ ꯊꯥꯎꯖꯟ ꯐꯤꯐꯇꯤꯟꯗ ꯊꯥꯕꯅꯦ
ꯃꯁ ꯃꯁ ꯌꯥꯦ
ꯎꯝ ꯑꯩꯈꯣꯏꯗꯤ ꯑꯍꯟ ꯑꯣꯏꯔꯦꯗ
ꯎ ꯌꯥꯝ ꯑꯍꯗꯅꯠꯇꯦꯗ ꯑꯩꯉꯣꯟꯗꯅ ꯆꯍꯤ ꯑꯅꯤ ꯐꯛꯇꯅꯦꯅꯝꯃꯁꯤꯦ
ꯀꯌꯥ
ꯆꯍꯤ ꯑꯅꯤ ꯈꯛꯇꯅꯦꯕ ꯁꯨꯅꯤꯌꯔ ꯅꯪꯅ
ꯎꯝ ꯇꯨ ꯊꯥꯎꯖꯟ ꯐꯤꯐꯇꯤꯟꯗ ꯂꯣꯏꯕꯕꯣ
ꯎꯝ ꯑꯩ ꯇꯨ ꯊꯥꯎꯖꯟ ꯁꯚꯦꯟꯇꯤꯟꯗꯅ ꯂꯣꯏꯕꯅꯦ
ꯅꯪꯅ ꯁꯚꯦꯟꯇꯤꯟ ꯇ꯭ꯨꯋꯦꯜꯐꯁꯦ ꯑ ꯎꯝ ꯑꯩꯒꯤꯄꯥꯖꯣ ꯆ ꯇꯝꯃꯒ ꯊꯣꯛꯀꯦꯗ
ꯑꯣ ꯀꯩ ꯁꯕꯖꯦꯛ ꯂꯧꯕꯣ ꯇ ꯭ꯔꯦꯖꯌꯦꯁꯟ
ꯁꯥꯏꯟꯁ ꯂ ꯍꯋꯦ
ꯀꯩꯒꯤ ꯀꯟꯇꯅ ꯇꯧꯧꯗꯕꯅ ꯌꯨꯝ ꯄꯥꯟꯕꯒꯤꯔꯣ ꯀꯔꯣ
ꯍꯣꯏ
ꯌꯨꯝ ꯄꯥꯟꯈ꯭ꯔꯦ ꯑꯗꯨꯗꯤ ꯑꯉꯥꯡ ꯀꯌꯥ ꯂꯩꯔꯦ
ꯉꯀꯣ ꯀꯣ ꯇꯥꯕ꯭ꯔ
ꯍꯣꯏ ꯍꯣꯏ
ꯑꯥ ꯍꯡꯉꯣꯟ ꯏꯀꯣ ꯂꯥꯛꯁꯤꯕꯀꯣ ꯑꯗꯨꯒꯤ
ꯉꯥꯡꯗꯤ ꯀꯌꯥ ꯂꯩꯔꯔꯕꯣ
ꯑꯉꯥꯡꯃ ꯂꯩ ꯏꯗꯦ
ꯋꯥꯔ ꯅꯨꯄꯤꯔꯣ
ꯅꯨꯄꯤ
ꯑ ꯐꯩꯅꯦ ꯅꯨꯄꯤꯅ ꯑꯍꯥꯟꯕ ꯍꯥꯏꯕꯁꯦ ꯐꯩꯅꯦ
ꯎꯝ ꯅꯪꯗꯤ ꯆꯍꯤ ꯀꯌꯥ ꯁꯨꯔꯕ
ꯎꯝ ꯅꯪꯗꯤ ꯆꯍꯤꯗꯅ ꯑꯃ ꯅꯠꯇ꯭ꯔꯗꯤ ꯑꯅꯤ
ꯑꯩꯒꯤꯖꯔꯍꯤ ꯑ ꯁꯀꯨꯜꯗ ꯀꯥꯕꯗꯣ ꯉꯟꯕꯁꯨ ꯂꯩꯌꯦ ꯊꯦꯡꯕꯁꯨ ꯂꯩꯌꯦꯅ ꯑꯗꯨ ꯅꯪ ꯇꯤ ꯀꯦꯗ ꯄꯄ
ꯑꯩ ꯑꯩꯅ ꯅꯥꯏꯟꯇꯤ ꯑꯩꯗꯠꯇ ꯊꯣꯛꯄ
ꯇꯤ ꯑꯦꯠ ꯑꯣ ꯑꯩꯅꯀꯣ ꯅꯥꯏꯟꯇꯤ ꯁꯤꯛꯁꯇ ꯄꯣꯛꯄꯀꯣ
ꯑ ꯆꯨꯝꯗ꯭ꯔꯣ ꯆ ꯆꯍꯤ ꯑꯃ ꯑꯅꯤ ꯗꯤꯐꯦꯟꯁ ꯂꯩꯔꯅꯤ ꯍꯥꯏꯕꯗꯨ ꯆꯨꯝꯈ꯭ꯔꯦꯕ
ꯎꯝ ꯆ
ꯌꯥꯗ ꯌꯨꯝ ꯄꯥꯟ
ꯑꯩꯁ ꯍ ꯆꯖꯤꯁꯔꯤꯒ
ꯑꯣ ꯑꯗꯨꯗꯤ ꯈꯔ ꯉꯟꯅ ꯌꯨꯝ ꯄꯥꯟꯈ꯭ꯔꯦ
ꯎꯝ ꯅ ꯌꯨꯝ ꯄꯥꯜꯂꯦ
ꯅꯪꯒꯤ ꯀ꯭ꯂꯥꯁꯃꯦꯠꯇ꯭ꯔꯣ ꯅꯪꯒꯤ ꯅꯨꯄꯥꯗꯤ ꯅꯪꯒꯤ ꯀ꯭ꯂꯥꯁꯃꯦꯠ ꯅꯠꯇ꯭ꯔꯣ ꯀꯅꯥꯅꯣ ꯅꯪꯒꯤ ꯅꯨꯄꯥꯗꯤ
ꯑꯩꯒꯤ ꯅꯨꯄꯥꯗꯤ ꯊꯕꯛ ꯇꯧꯔ ꯂꯩꯌꯦ ꯑꯥꯎꯠꯁꯥꯏꯗꯠꯇ
ꯎꯝ ꯑꯁꯤ ꯑꯁꯤ ꯃꯅꯤꯄꯨꯔꯗꯗꯤ ꯇꯧꯕ ꯌꯥꯗꯕ꯭ꯔꯣ
ꯌꯥꯑꯌꯦꯦ ꯑꯗꯨꯁꯨ ꯃꯥ ꯑꯥꯗꯅ ꯅꯨꯡꯉꯥꯏꯕꯀꯣ ꯏꯟꯀꯝꯗꯣ
ꯑꯣ ꯍꯣꯏ ꯍꯣꯏ ꯑꯗꯨꯗꯤ ꯌꯥꯝ ꯃꯤꯁ ꯇꯧꯔꯝꯒꯅꯤꯅꯦ ꯅꯪꯒꯤ ꯅꯨ
ꯍꯣꯏ
ꯆꯍꯤꯗ ꯆꯍꯤꯗ ꯀꯌꯥꯃꯨꯛ ꯂꯥꯛꯄ꯭ꯔꯥ ꯌꯨꯝ
ꯆꯍꯤ ꯑꯅꯤ ꯁꯨꯔꯦ ꯂꯥꯛꯅꯕ
ꯂꯥꯛꯥꯛꯇ ꯑꯅꯤ
ꯎꯝ
ꯁ ꯑꯗꯨꯗꯤ ꯃꯁꯛ ꯐꯥꯎ ꯀꯥꯎꯔꯝꯈ꯭ꯔꯅꯤꯗ
ꯑꯁ ꯑꯗꯨꯝ ꯐꯣꯟꯕꯨꯗꯤ ꯁꯅꯥꯏꯗ
ꯑꯗꯨ ꯆꯍꯤ ꯑꯅꯤ ꯂꯥꯛꯄ ꯌꯥꯗꯕ ꯁꯍꯤꯗ ꯋꯥꯟ ꯇꯥꯏꯝ ꯃꯗꯤ ꯂꯥꯛꯄ ꯏꯩꯅ ꯀꯩ
ꯎꯝ ꯂꯥꯁ ꯏꯌꯥꯔ ꯂꯥꯛꯒꯗꯕꯁꯦ ꯐ ꯇꯥꯕꯀꯣ ꯃꯥꯒꯤ ꯁꯨꯇꯤ ꯐꯪꯗꯕ
ꯑꯗꯨ ꯅꯪ ꯆꯠꯂꯒ ꯑꯥꯗ ꯂꯩꯕ ꯌꯥꯗꯕ꯭ꯔꯣ
ꯌꯥꯏꯑꯦ ꯑꯉꯥꯡꯗꯣ ꯄꯤꯛꯂꯤꯕꯒꯤꯀꯣ ꯑꯗꯣ ꯑꯥꯗ ꯁ꯭ꯀꯨꯜ ꯀꯥꯕꯗꯣ ꯈꯔ ꯐꯔꯛ ꯇꯥꯕ
ꯎꯝ
ꯂꯣꯟ ꯍꯩꯇꯕꯅꯤꯅꯀꯣ ꯋꯥꯏꯕ
ꯑꯗꯨꯗꯤ ꯐꯦꯃꯤꯂꯤ ꯂꯩꯕꯁꯦ ꯌꯥꯝ ꯋꯥꯔꯝꯕꯅꯤꯅꯦ
ꯎꯝ
ꯑꯉꯥꯡꯗꯤ ꯆꯍꯤ ꯀꯌꯥ ꯁꯨꯔꯦ
ꯆꯍꯤ ꯃꯉꯥ ꯁꯨꯔꯦ
ꯎꯝ ꯑꯗꯨꯗꯤ ꯀ꯭ꯂꯥꯁꯀꯨ ꯀꯥꯕꯁꯦ ꯆꯍꯤ ꯑꯃ ꯑꯅꯤꯗꯤ ꯁꯨꯔꯝꯈ꯭ꯔꯅꯤꯀꯣ
ꯎꯝ
ꯑꯉꯥꯡ ꯑꯉꯥꯡꯗꯤ ꯑꯥꯗ ꯂꯩꯔꯗꯤ ꯑꯗꯨꯝ ꯂꯣꯟꯗꯤ ꯑꯗꯨꯝ ꯈꯪꯈ꯭ꯔꯅꯤꯗ
ꯍꯣꯏ ꯈꯪꯒꯅꯤ ꯑꯗꯨ ꯈꯔ ꯆꯥꯎꯥꯕ ꯈꯔ ꯆꯥꯕ ꯎꯝ ꯈꯔ ꯈꯔ ꯆꯥꯕ ꯉꯥꯏꯕꯀꯣ
ꯑꯣ ꯑꯗꯨꯗꯤ ꯈꯔ ꯆꯥꯎꯔꯗꯤ ꯑꯥꯗ ꯆꯠꯈ꯭ꯔꯅꯤ ꯅꯣꯏꯅꯤꯁꯨ
ꯍꯣꯏ ꯈꯪꯗꯦ ꯃꯥ ꯂꯥꯛꯀꯦꯔꯥ ꯑꯩ ꯂꯥꯛꯀꯦꯔ
ꯅꯪ ꯅꯪꯗꯤ ꯆꯠꯂꯒ ꯊꯕꯛ ꯇꯧꯕ ꯌꯥꯗꯕ꯭ꯔꯥ ꯑꯗꯨꯂꯣꯝꯗꯣ
ꯇꯧꯕ ꯌꯥꯏꯌꯦ ꯑꯗꯨ ꯍꯧꯖꯤꯛ ꯃꯇꯝꯁꯦ ꯑꯗꯨꯝ ꯑꯦꯛꯁꯄꯦꯟꯗꯤꯆꯔ ꯌꯥꯝ ꯆꯥꯎꯋꯤꯗꯅ ꯒ꯭ꯌꯥꯁ ꯐꯪꯅꯗꯕ ꯔꯨꯝ ꯕꯔꯥꯁꯨ ꯌꯥꯝ ꯋꯥꯡꯉꯦꯕ ꯑꯗꯨꯗꯤ ꯁꯚꯦꯟ ꯊꯥꯎꯖꯟ ꯑꯦꯠ ꯊꯥꯎꯖꯟꯒꯨꯝꯕ ꯌꯧꯋꯦꯕ
ꯃꯥꯗꯤ ꯀꯅꯥ ꯀꯅꯥꯒ ꯂꯩꯕ꯭ꯔꯣ ꯍꯧꯖꯤꯩ
ꯃꯥ ꯃꯊꯟꯇ ꯂꯩꯌꯦ
ꯍꯝ ꯍꯝ
ꯍꯥꯟꯅꯗꯤ ꯃꯃꯥꯟꯅꯕꯁꯤꯡꯒ ꯂꯩꯕ ꯃꯤꯁ ꯇꯧꯤꯅꯦ ꯀꯁꯨ ꯎꯄꯥꯏ ꯂꯩꯒꯦꯅꯦ
ꯃꯥꯅꯦ ꯃꯥꯅꯦ ꯃꯥꯁꯨ ꯃꯤꯁ ꯇꯧꯔꯝꯒꯅꯤꯅꯦ ꯅꯪꯕꯨ
ꯍꯣꯏ
ꯑꯣ ꯑꯉꯥꯡ ꯑꯉꯥꯡ ꯁꯨꯏ ꯑꯦꯝ ꯃꯤꯁ ꯇꯧꯔꯝꯃꯨꯅꯤ ꯌꯨꯝ ꯄꯥꯟꯕꯁꯨꯦ ꯅꯨꯡꯉꯥꯏꯕ꯭ꯔꯣ ꯀꯃꯥꯏꯅ ꯇꯧꯕ꯭ꯔꯣ
ꯍ ꯅꯨꯡꯉꯥꯏꯁꯨ ꯅꯨꯡꯉꯥꯏꯅꯨꯡ ꯋꯥꯁꯨ ꯋꯥꯏꯗ
ꯎꯝꯝ ꯑꯗꯨ ꯄꯥꯈꯪ ꯂꯩꯁꯥꯕꯤ ꯑꯣꯏꯕ ꯀꯥꯟꯗꯅ ꯈꯟꯕꯒ ꯔꯦꯂꯤ ꯆꯤꯗꯣ ꯀꯃꯥꯏ ꯇꯧꯕ꯭ꯔꯣ
ꯌꯥꯝ ꯈꯦꯠꯅꯩꯗ ꯂꯩꯁꯥꯕꯤ ꯑꯣꯏꯔꯦ ꯀꯩꯗ ꯈꯦꯠꯅꯩꯌꯦ ꯇꯣꯉꯥꯟ ꯇꯥꯏꯌꯦꯕ ꯎꯝ ꯍꯥꯏꯗꯤ ꯎ ꯀꯔꯤ ꯍꯥꯏꯁꯤꯔ ꯂꯩꯁꯥꯕꯤꯒꯤ ꯑꯣꯏꯔꯤꯉꯩꯗ ꯅꯨꯡꯉꯥꯏꯕꯅ ꯇꯣꯉꯥꯂꯦꯕ ꯍꯧꯖꯤꯛ ꯅꯨꯡꯉꯥꯏꯕ ꯆꯥꯕꯤ ꯑꯣꯏꯔꯤꯉꯩꯗꯗꯤ ꯑꯋꯥꯕꯁꯨ ꯂꯩꯇꯦ ꯋꯥꯈꯜ ꯍꯧꯖꯤꯛ ꯑꯉꯥꯡ ꯂꯩꯔꯛꯄꯅꯤꯅ ꯄꯩꯁꯥꯁꯨ ꯇꯥꯟꯗꯕ ꯌꯥꯗꯕ ꯑꯦꯛꯁꯄꯦꯟꯗꯤꯆꯔꯁꯨ ꯌꯥꯝ ꯋꯥꯡꯕ ꯍꯧꯖꯤꯛꯇꯤ
ꯑꯗꯨꯝ ꯃꯊꯥ ꯈꯔ ꯁꯥꯔꯛꯑꯦ
ꯑꯗꯣ ꯆꯍꯤ ꯇ꯭ꯋꯦꯟꯇꯤ ꯊ꯭ꯔꯤꯗ ꯌꯨꯝ ꯄꯥꯟꯕꯗꯣ ꯑꯗꯨꯝ꯭ꯔꯦ ꯔꯤꯒ꯭ꯔꯦꯠꯇꯤ ꯂꯩꯕ꯭ꯔꯥ
ꯎꯒꯦ ꯏ ꯂꯩꯁꯤꯦꯗ
ꯑꯇ ꯀꯣ
ꯎꯝ ꯎꯝ
ꯍꯣꯏ
ꯎ
ꯅꯪꯒꯤ ꯅꯆꯤꯤꯟꯅꯥꯎ ꯑꯩꯈꯣꯏꯗꯤ
ꯆꯅꯤꯅꯑꯣ
ꯎꯝ
ꯏꯆꯅꯤ ꯏ ꯂ ꯀꯔꯤꯦ ꯌꯨꯝ ꯂ ꯄꯥꯟꯈ꯭ꯔꯦ ꯑꯩꯅ ꯅꯨꯄꯤꯗ ꯂꯥꯁꯅꯦꯕ
ꯑꯆꯥ
ꯎꯝ ꯅꯪꯗꯤ ꯀꯌꯥ ꯃꯆꯤꯟ ꯃꯅꯥꯎ ꯀꯌꯥ ꯁꯨꯕ꯭ꯔꯣ
ꯑꯩꯒꯤ ꯏꯅꯥꯎꯅꯨꯄꯥ ꯑꯍꯨꯝ ꯂꯩ ꯑ ꯅꯈꯣꯏ ꯑꯍꯟ ꯑꯣꯏꯕ
ꯑꯣ ꯅꯨꯄꯤ ꯌꯥꯗ ꯇꯕ ꯀꯣ ꯎꯝ
ꯌꯨꯝ ꯄꯥꯟꯗ꯭ꯔꯤꯗ ꯅꯨꯄꯤ ꯐꯥꯎ ꯊꯕ ꯍꯧꯗ꯭ꯔꯤꯗ
ꯑꯥ ꯎꯝ ꯅꯪ ꯉꯠꯇꯔꯉꯦ ꯑ ꯑꯇꯣꯝꯕꯁꯤꯡꯅ ꯂꯣꯏ ꯄꯥꯟꯈ꯭ꯔꯕ
ꯎꯝꯝ ꯍꯥꯏꯗꯤ ꯃꯣꯏꯅ ꯍꯥꯟꯅ ꯊꯤꯔꯁꯨꯅꯨ ꯃꯣꯏꯅ ꯄꯣꯠꯠꯇꯣꯕ ꯉꯝꯅꯗꯤ ꯈꯂꯤꯅꯦ
ꯎꯝ ꯌꯥꯝ ꯐꯩꯅꯦ ꯅꯪ ꯌꯦꯡ ꯋꯥꯀꯅꯤꯁꯦ
ꯌꯨꯝꯗꯁꯨ ꯅꯨꯄꯤ ꯂꯩꯇꯕꯅꯤꯅ ꯏꯃꯥꯁꯨ ꯋꯥ
ꯎꯝ ꯑꯗꯨ ꯅ ꯅꯎ ꯅꯨꯄꯥꯁꯤꯡꯗꯤ ꯅꯨꯄꯤꯗꯤ ꯃꯇꯦꯡ ꯄꯥꯡꯗꯕ꯭ꯔꯥ
ꯅꯨꯄꯥꯗꯤ ꯄꯥꯜꯂꯦ ꯑꯗꯨ ꯑꯣꯏꯔꯁꯨ ꯅꯨꯄꯥꯅ ꯃꯇꯦꯡ ꯄꯒ ꯅꯨꯄꯤꯅ ꯃꯇꯦꯡ ꯄ ꯇꯨꯡꯉꯥꯟꯂꯦꯗꯅ
ꯑꯣ ꯍꯣꯏ
ꯄꯣꯠ ꯍꯣꯏ ꯄꯣꯠ ꯂꯨꯝꯕꯒꯨꯝꯕ ꯎꯝ ꯄꯣꯠ ꯂꯨꯝꯕꯒꯨꯝꯕ ꯀꯔꯤ ꯀꯔꯤꯔꯥꯒꯨꯝꯕꯗꯤ ꯑꯗꯨꯝ ꯀꯩꯁꯨ ꯀꯥꯏꯗꯦꯀꯣ ꯄꯣꯠ ꯊꯕꯛ ꯃꯆꯥ ꯃꯆꯥꯗꯨꯅꯦ ꯇꯧꯕ ꯍꯩꯇꯕꯗꯣ ꯑꯩꯈꯣꯏꯅ
ꯍꯣꯏ
ꯊꯕꯛ ꯃꯆꯥ ꯃꯆꯥꯗ ꯍꯣꯏ ꯑꯗꯨꯒꯨꯝꯕꯗꯣ ꯇꯧꯕꯗ ꯌꯥꯝ ꯅꯨꯡꯉꯥꯏꯕ ꯑꯗꯨꯗꯅ ꯄꯣꯠꯆꯥꯏ ꯂꯨꯝꯃꯒꯨꯝꯕ ꯊꯥꯡꯕꯗꯨꯅ ꯅꯨꯡꯉꯥꯏꯌꯦꯦ ꯈ ꯅꯨꯄꯥꯈꯣꯏꯒꯤꯗꯦ
ꯅꯣꯏꯗꯤ ꯆꯥꯛ ꯊꯣꯡꯕ ꯍꯧꯔꯕ꯭ꯔꯥ
ꯑꯩꯗꯤ ꯍꯣꯁꯇꯦꯜ ꯂꯩꯕꯅꯤꯅ ꯊꯣꯡꯗꯨꯗ ꯃꯣꯏꯅ
ꯑꯗꯨꯗꯤ ꯆꯥꯔꯒ ꯃꯇꯝ ꯌꯧꯔꯀꯥꯟꯗ ꯆꯥꯔ ꯈꯨꯠ ꯆꯥꯃ ꯑꯗꯨꯒ ꯆꯥꯈ꯭ꯔꯅꯤ
ꯍꯣꯏ ꯑꯗꯨ ꯑꯣꯏꯔꯁꯨ ꯑꯦꯟꯁꯥꯡ ꯌꯦꯟꯁꯥꯡ ꯑꯍꯥꯎꯕ ꯑꯣꯏ
ꯍꯣꯁꯇꯦꯜꯅ ꯈꯔ ꯍꯥꯎꯔꯕꯝꯅꯤꯗ ꯍꯞꯇꯥ ꯈꯨꯗꯤꯡ ꯁꯥ ꯄꯤꯖꯔꯝꯅꯤꯗ
ꯁꯥ ꯀꯐ ꯐꯣꯟ
ꯑꯣ ꯍꯔ ꯑꯗꯨꯕꯨꯗꯤ ꯃꯤ ꯌꯥꯝꯕꯅꯤꯅ ꯃꯍꯤ ꯈꯔ ꯂꯥꯡꯕ ꯇꯥꯕ
ꯍꯦ
ꯃꯣꯔꯣꯛꯈ꯭ꯔꯥ ꯅꯝ ꯊꯨꯝꯈ꯭ꯔꯥ ꯅꯝ ꯍꯥꯏꯅ ꯍꯥꯎ ꯍꯥꯎꯕ ꯋꯥꯠꯄ ꯌꯨꯝꯗꯒꯤ
ꯎꯝ
ꯑꯗꯨꯅꯦ ꯂꯥꯏꯂꯤꯛ ꯇꯝꯕ ꯍꯥꯏꯁꯦ ꯃꯤ ꯑꯣꯅꯤꯡꯉꯥꯏ ꯍꯣꯠꯅꯕꯗ ꯈꯔ ꯋꯥꯕ ꯇꯥꯕ
ꯎꯝ ꯏꯁꯇꯨꯗꯦꯟ ꯂꯥꯏꯐꯇꯣ ꯃꯤꯁ ꯊꯧꯕ꯭ꯔꯣ
ꯌꯥꯝ ꯇꯧꯋꯦꯅꯦ ꯎꯝ ꯏꯁꯇꯨꯗꯦꯟ ꯂꯥꯏꯐꯇ ꯅꯨꯡꯉꯥꯏꯌꯦꯕ ꯍꯥꯏꯗꯤ ꯃꯊꯥꯁꯨ ꯁꯥꯗꯦ ꯑꯩꯈꯣꯏꯅ ꯑꯗꯨ ꯏꯁꯇꯨꯗꯦꯟꯒꯤ ꯃꯊꯥ ꯁꯥꯕ ꯍꯥꯏꯁꯦ